ꯉꯥꯡꯉꯦꯅ ꯉꯥꯡꯑꫭ
ꯍꯜꯂꯣ ꯇꯥꯕ꯭ꯔꯣ
ꯑꯥꯎ
ꯀꯔꯤꯅꯣ
ꯀꯔꯤꯅꯣ꯫
ꯀꯔꯤꯅꯣ ꯀꯔꯤꯒꯤ ꯀꯣꯜ ꯇꯧꯔꯛꯄ꯭ꯔꯣ
ꯑꯩꯕꯨ ꯅꯨꯡꯁꯤ ꯌꯥꯔꯒ ꯆꯦꯟꯈꯤꯅꯤ ꯀꯥꯏꯗꯅꫭ
ꯀꯅꯥꯅ ꯀꯣꯜ ꯇꯧꯔꯛ ꯑꯣ ꯍꯥꯏꯕ꯭ꯔꯣ꯫
ꯁꯤꯒ ꯍꯥꯏꯔꯝꯃꯒ ꯆꯦꯟꯈꯤꯌꯦꯅꯦ
ꯑꯩꯔꯣ ꯑꯩ ꯅꯨꯡꯁꯤ ꯍꯥꯏꯔꯝꯕ꯭ꯔꯣ
ꯑꯁ꯭ꯁ ꯑꯩꯗꯤ ꯀꯥꯎꯈꯔꯦ
ꯑꯃꯗꯨꯒ ꯐꯥꯎꯅꯔꯕꯣ
ꯑꯃꯗꯨꯒ ꯐꯥꯎꯅꯔꯕꯣ
ꯀꯅꯥ ꯑꯃ ꯍꯥꯏꯗꯤ ꯀꯅꯥꯅꯣ ꯑꯃ
ꯏꯃꯥꯟꯅꯕꯗꯣ
ꯎꯝ
ꯐꯥꯎꯅꯔꯤꯕ꯭ꯔꯕ
ꯎꯝ--ꯎꯝ--ꯐꯥꯎꯅꯗꯦ ꯀꯅꯕꯨꯁꯨ ꯊꯥꯅꯗꯤꯌꯦ
ꯑꯗꯨ ꯑꯩ ꯂꯩꯔꯦ ꯀꯩꯅꯣ
ꯅꯪ ꯂꯩꯔꯦ ꯀꯩꯅꫭ
ꯎꯝ
ꯋꯥꯥꯗꯣ ꯀꯟꯅ ꯉꯥꯡꯉꯣ ꯇꯥꯗꯦ꯫
ꯐꯣꯟꯒ ꯂꯥꯞꯅꯔ
ꯀꯩ ꯃꯊꯦꯜꯅꯣ ꯀꯩ ꯃꯊꯦꯜꯅꯣ ꯍꯤꯟꯖꯥꯛ ꯍꯥꯎꯕ꯭ꯔꯣ꯫
ꯑꯁ ꯀꯣꯏ ꯀꯣ ꯈꯥꯃꯦꯟ ꯑꯁꯥꯡꯕꯗꯣ ꯌꯦꯟꯖꯥꯡ ꯆꯥꯏꯌꯦ ꯑꯗꯨꯒ ꯌꯦꯔꯨꯝ ꯉꯧꯕ ꯃꯠꯇꯔ ꯉꯔꯨꯗꯣ ꯉꯧꯕ ꯑꯗꯨꯒ
ꯎꯝ
ꯎꯁꯣꯏ
ꯑꯁ ꯌꯥꯝꯃꯤꯅꯦ ꯑꯩꯒꯤꯁꯨ ꯊꯤꯜꯂꯛꯑꯣ ꯄꯤꯖꯅꯤꯡꯉꯝꯃꯣꯏꯅꯦ ꯑꯃꯨꯛ
ꯄꯤꯖꯅꯤꯡꯉꯣꯏꯕ ꯈꯪꯉꯦꯕ꯫
ꯄꯤꯖꯅꯤꯡꯉꯣꯏꯌꯦ ꯈꯪꯉꯦ꯫
ꯀꯩꯒꯤ ꯄꯤꯗꯣꯏꯕ ꯅꯪꯒꯤ ꯀꯩ ꯃꯔꯝꯒꯤ꯫
ꯊꯝꯉꯦꯕ ꯄꯅꯤꯡ ꯉꯣꯏꯕ ꯅꯪꯗꯤ
ꯀꯩ ꯏꯟꯖꯥꯡ ꯆꯔꯒꯦ
ꯗꯥꯜ ꯗꯥꯜ
ꯗꯥꯜ ꯃꯥꯜꯂꯦ ꯅꯥꯁꯛꯇ‌ꯣ
ꯥ ꯊꯥꯎ ꯆꯗꯗꯤ ꯀꯩ ꯆꯥꯎ ꯍꯥꯏꯅꯣ ꯑꯩꯈꯣꯏꯕꯨ
ꯗꯥꯜ ꯆꯥꯗꯣꯏ ꯁꯥꯔꯨꯛꯇꯤ ꯀꯩꯅꯣ ꯃꯅꯥ ꯀꯔꯤ ꯀꯔꯤ ꯃꯅꯥꯔꯣ ꯂꯩꯔꯒ ꯆꯥꯎ
ꯥꯉꯥꯏꯌꯣꯀꯣ꯫
ꯀꯔꯤ
ꯇꯕ꯭ꯔꯣ
ꯉꯥꯏꯕ ꯌꯥꯗꯕꯅꯦ꯫
ꯉꯥꯏꯕ ꯌꯥꯗꯤꯌꯦ
ꯎꯝ
ꯍꯥ ꯑꯩꯕꯨ ꯌꯥꯝ ꯅꯨꯡꯁꯤꯔꯕ ꯃꯥꯜꯂꯤꯗ꯫
ꯅꯨꯡꯁꯤꯕꯅ ꯂꯣꯏꯔ‌ꯦ ꯅꯨꯡꯁꯤꯒꯅꯤ ꯁꯤꯒꯦ ꯇꯧꯔꯦ ꯉꯁꯤ ꯏꯕꯥꯟꯅꯤꯗꯤ--ꯎꯝ꯫
ꯅꯨꯡꯁꯤꯕ ꯃꯥꯜꯂꯤꯗ
ꯃꯥꯟꯕꯔꯣ
ꯅꯪꯕꯨ ꯀꯥꯏ ꯆꯠꯀꯅꯤ ꯉꯁꯤ
ꯐꯃꯨꯡꯗ ꯑꯗꯨꯝ ꯂꯩ
ꯑꯗꯨꯝ ꯂꯩꯥꯒꯅꯤ
ꯎꯝ
ꯀꯣꯏꯔꯛꯑꯣꯅꯦ ꯑꯗꯨꯗꯤ ꯑꯩꯈꯣꯏꯗ
ꯕꯔꯥ ꯂꯩꯇꯦ ꯀꯣꯏꯔꯛꯅꯤꯉꯥꯏ꯫
ꯍꯥꯥ
ꯚꯥꯔ ꯂꯩꯇꯦ
ꯀꯩꯅꯣ ꯁꯨꯃꯨꯡ ꯅꯛꯄꯁꯤꯕꯨ ꯈ‌ꯣꯡꯅ ꯂꯥꯛꯑꯣ ꯀꯩꯅꯣ
ꯅꯍꯥꯟ ꯅꯃꯥꯟꯅꯕ ꯃꯄꯥ ꯁꯤꯕꯗꯣ
ꯑꯩꯔꯣ
ꯀꯅꯥꯏ ꯏꯃꯥꯟꯅꯕ
ꯅꯍꯥꯟ ꯑꯩꯒ ꯐꯥꯎꯅꯔꯝꯕ ꯅꯨꯄꯥ ꯃꯄꯥ ꯂꯩꯇꯕꯗꯣ
ꯑꯥ
ꯑꯗ‌ꯣ ꯅꯪꯁꯨ ꯇꯠꯄ꯭ꯔꯥ
ꯑꯥꯎ ꯀꯩꯗꯧꯔꯒꯦꯗꯣ
ꯍꯝ ꯁꯨꯝ ꯍꯪꯕꯅꯤꯗ ꯆꯠꯄ꯭ꯔꯅ꯫
ꯅꯪ ꯂꯥꯛ ꯂꯥꯛꯑꯣ ꯌꯥꯗ꯭ꯔꯣ
ꯀꯗꯥꯏꯗꯒꯤꯔꯣꯗ-
ꯍꯥ
ꯀꯗꯥꯏꯗꯒꯤ ꯋꯥꯅꯣ ꯍꯦ
ꯂꯥꯛꯑꫭ ꯌꯥꯗ꯭ꯔꯣ
ꯎꯝ--ꯎꯎꯝ--ꯀꯔꯝꯃꯥꯏ ꯂꯥꯛꯇꯣꯏꯅꯣ
ꯀ‌ꯣꯏꯔꯛꯎꯅ‌ꯦ ꯑꯩꯈ‌ꯣꯏꯗ ꯑꯗꯨꯗꯤ ꯁꯤꯡꯖꯨ ꯆꯥꯁ‌ꯦ ꯍꯥ
ꯁꯤꯡꯖꯨ ꯁꯥꯁꯦ
ꯍ‌ꯣꯏ ꯍ‌ꯣꯏ
ꯑꯗꯨꯗꯨ ꯅꯠꯇ꯭ꯔꯁꯨ ꯆꯥꯕ ꯌꯥꯏꯌꯦ꯫
ꯅꯪ ꯀꯣꯂꯦꯖ ꯀꯥꯕ ꯂꯣꯏꯔꯕꯣ
ꯑꯩꯔꯣ
ꯎꯝ
ꯂꯣꯏꯔꯦ ꯀꯩꯅꯣ ꯍꯣꯔꯦꯟ ꯑꯃꯨꯛ
ꯒ꯭ꯔꯦꯖꯨꯌꯦꯁꯟꯒꯤ
ꯂꯣꯏꯔꯦ
ꯖꯤꯁꯤꯌꯥꯔꯅꯦ ꯂꯣꯏꯕ꯭ꯔꯥ
ꯑꯥꯎ
ꯀꯩꯗꯧꯔꯒꯦ
ꯍꯥꯥ
ꯀꯩꯗꯧꯔꯒꯦ ꯑꯗꯨ
ꯍꯨꯃꯥꯡꯅ ꯂꯣꯏꯔꯦ
ꯅꯪꯁꯨ ꯅꯣꯏꯔꯛꯇ꯭ꯔꯤꯅꯦꯀꯣ ꯑꯗꯨꯝ ꯀꯥꯡꯉꯒ ꯂꯩꯥꯌꯦꯕ
ꯎꯝ ꯑꯗꯨꯒꯤꯅꯤ ꯂꯥꯛꯑꯣ ꯍꯥꯏꯁꯦ ꯈꯔ ꯅꯣꯅꯕ
ꯍꯥ
ꯈꯔ ꯅꯣꯏꯅꯕ ꯂꯥꯛꯑꯣ
ꯀꯩꯒꯤ ꯅꯣꯏꯗꯕ꯭ꯔꯥ ꯀꯔꯤ ꯂꯩꯅꯥ ꯂꯩꯕ꯭ꯔꯥ ꯅꯪ
ꯅꯪꯒꯤ ꯂꯥꯏꯅꯥ ꯂꯩꯕ ꯅꯪ ꯌꯥꯎꯗꯕꯒꯤ
ꯅꯨ ꯅꯨꯄꯤ ꯀꯣꯏꯃꯥꯟꯕꯒꯤ ꯅꯣꯏꯔꯥꯛꯇꯕ ꯃꯥꯜ ꯀꯣ
ꯍꯥ
ꯎꯝ ꯅꯣꯏ ꯅꯣꯏꯔꯗꯤ ꯐꯖꯔꯣꯏꯅ
ꯅꯣꯏꯔꯗꯤ ꯐꯖꯥꯔꯣꯏꯌꯦ
ꯎꯝ
ꯅꯪꯅ ꯄꯥꯝꯕꯤꯔꯗꯤ ꯌꯥꯔꯦ ꯀꯩꯅꯣ ꯐꯖꯗ꯭ꯔꯁꯨ
ꯊꯤꯈ꯭ꯔꯅꯤ ꯅꯪ ꯅꯣꯏꯈ꯭ꯔꯗꯤ ꯅꯣꯏꯕꯗꯣ ꯄꯛꯑꯣꯏ ꯍꯥꯏꯕꯅꯦ
ꯑꯥ
ꯅꯣꯏ ꯈꯨꯟꯗꯨꯀꯣ ꯎꯝ
ꯇꯕ꯭ꯔꯣ ꯇꯕ꯭ꯔꯣ
ꯅꯣꯏ ꯈꯨꯟꯗꯣ
ꯎꯝ
ꯅꯣꯏ ꯈꯨꯟꯗ ꯏꯝ ꯏꯃꯥꯒꯤꯀꯣ
ꯗꯤ ꯃꯆꯦ ꯍꯥꯏꯒꯦꯔꯥ ꯑꯃ ꯌꯨꯝ ꯄꯥꯔꯒ ꯂꯩꯕꯅꯦ ꯑꯗꯨ ꯅꯣꯏ ꯈꯨꯟꯗ
ꯅꯪꯒꯤꯔꯣ
ꯑꯩꯈꯣꯏ ꯏꯃꯥꯒꯤ ꯃꯆꯦ ꯃꯆꯦ ꯑꯣꯏꯔꯁꯨ ꯄꯣꯛꯃꯤꯟꯅꯗꯕ
ꯇꯥꯕꯤꯊꯥ ꯈꯪꯕ꯭ꯔꯥ ꯃꯆꯥ ꯅꯨꯨꯄꯤꯗꯣ ꯑꯩꯒ ꯏꯆꯥ ꯅꯨꯨꯄꯤꯗꯨꯁꯨ ꯆꯥꯎꯔꯦꯗ ꯑꯩꯒ ꯆꯞ ꯃꯥꯟꯅꯔꯕꯅꯤꯗ
ꯅꯪꯗꯤ ꯏꯄꯤꯛ ꯄꯤꯛꯈꯩ ꯆꯥꯎꯔꯝꯃꯅꯤ ꯀꯥꯏꯅ
ꯀꯩ ꯍꯥꯏꯕ
ꯏꯄꯤꯛ ꯄꯤꯛꯈꯩ ꯆꯥꯎꯔꯝꯅꯤ ꯀꯥꯏꯅ
ꯌꯦꯟ ꯇꯥꯗꯦ
ꯅꯪꯕꯨ ꯍꯥꯏꯕ ꯏꯄꯤꯛ ꯄꯤꯛꯑꯒ ꯆꯥꯎꯔꯝꯃꯅꯤ ꯀꯥꯏꯅ
ꯅꯠꯇꯦ ꯆꯍꯤ ꯆꯍꯤꯗꯣ ꯍꯥꯏꯕꯅꯦ
ꯎ ꯑꯗꯨꯒ ꯑꯗꯨꯅ
ꯗꯤꯀꯅ
ꯑꯗꯨ ꯅꯪ ꯁꯤꯁ ꯍꯥꯏꯕꯣ ꯁꯤꯗ ꯂꯩꯕ꯭ꯔꯣꯕ
ꯁꯤꯗ ꯇꯥꯏ ꯑꯦꯕꯚꯥꯗꯦ
ꯈꯨꯨꯟꯗꯔꯣ ꯁꯤꯗꯔꯣ
ꯎ ꯈꯟꯗꯅꯠꯇꯦ
ꯏꯌꯥ
ꯎꯝ
ꯅꯈꯣꯏ ꯌꯥꯎꯅꯤ
ꯈꯟ ꯈꯟꯗꯅꯥꯠꯇ
ꯈꯨꯟꯗ ꯂꯩꯕ ꯃꯇꯝ ꯆꯪꯗ꯭ꯔꯦ ꯇꯨꯌꯦꯦꯜꯐ ꯂꯣꯏꯔꯀꯥꯟꯗ ꯑꯃꯨꯛ ꯈꯨꯟꯗ
ꯀꯔꯤꯅꯣ ꯅꯤꯡꯕ ꯁꯤ ꯂꯥꯛꯑꯣ ꯎꯝ
ꯅꯪꯕꯨ ꯀꯣꯜ ꯇꯧꯕꯁꯨ ꯅꯨꯡꯉꯥꯏꯇꯦ
ꯎꯝ
ꯇꯨꯡꯒ ꯆꯂꯣ
ꯍꯣꯏ ꯑꯗꯨ ꯍꯥꯏꯗꯤ ꯌꯥꯕꯔꯣ
ꯎꯝ ꯍꯥꯏꯥꯏꯕꯣ ꯌꯥꯕꯣ ꯋꯥꯅꯦ ꯁꯔꯤ ꯆꯅꯤꯡꯅ
ꯑ
ꯀꯩꯖꯥꯅꯤꯡꯕ꯭ꯔꯥ ꯍꯥ
ꯅꯪ ꯗꯤ ꯐ꯭ꯂ ꯇꯧꯕꯅ ꯃꯥꯦ ꯋꯥꯪ
ꯑꯁ ꯐꯖꯜ ꯏꯗꯥꯖꯍꯦ ꯀꯔꯤꯌꯣ
ꯅꯉꯗꯀꯣ
ꯍꯥꯥ
ꯁꯥꯇꯧꯕꯅꯤ ꯃꯥꯖꯦꯕ
ꯇꯥ ꯇꯧꯕ ꯅꯨꯡꯉꯥꯏꯇꯦ
ꯎꯝ
ꯀꯅꯥꯕꯣ
ꯅꯪꯒꯣ
ꯆꯥꯁꯨ ꯇꯧꯗꯅꯀꯣꯃ ꯃꯥꯅꯤ ꯆꯥꯁꯨ ꯇꯧꯗꯅ
ꯆꯥꯄ ꯎꯕꯥꯔ ꯅꯅꯅꯦ ꯄꯥꯄꯥꯔꯅꯤ
ꯆꯥꯛ
ꯄꯥꯠ ꯄꯥꯠ
ꯑꯁ ꯀ ꯇꯗꯦ
ꯀꯥꯔ ꯀꯥꯔꯅꯅꯨꯡ ꯃꯥꯦꯔꯅ
ꯈꯥꯏꯕ ꯅꯨꯡꯉꯥꯏꯇꯦ ꯈꯪꯗꯦ
ꯎꯝ ꯎꯝ ꯅꯪ ꯏꯝꯐꯥꯜ ꯔꯣꯝꯗꯔꯥ ꯏꯃꯥꯟꯅꯕ ꯑꯣꯏꯕꯒꯤ ꯅꯨꯡꯉꯥꯏꯇꯦꯕ
ꯅꯃꯥꯟꯅꯕ
ꯃꯥꯡꯕꯒ ꯐꯥꯎꯅꯅꯕꯒꯤ ꯅꯨꯅꯨꯡꯉꯥꯏꯇꯦꯕ
ꯅꯨꯡꯉꯥꯏꯅꯕ ꯑꯥ ꯐꯥꯎꯅꯗ꯭ꯔꯦ
ꯑꯅꯩꯗꯗꯤ
ꯐꯧꯅꯗ꯭ꯔꯦ ꯐꯧꯅꯗ꯭ꯔꯦ
ꯐꯥꯎꯅꯗ꯭ꯔꯦ ꯍꯥ
ꯐꯥꯎꯅꯗ꯭ꯔꯦꯕ ꯎꯝ
ꯂꯩꯩꯒꯦ ꯃꯥ
ꯑꯁꯤꯗꯤ ꯀꯣꯏꯔꯥꯎꯅꯩꯅꯦ
ꯅꯍꯥꯟꯅ ꯄꯅ ꯂꯩꯕꯅꯤꯡꯗꯤ
ꯎꯝ
ꯑꯪ
ꯑꯥꯑꯥ ꯂꯩꯕꯤꯔꯝꯒꯦ ꯂꯥꯎ ꯂꯥꯎ ꯍꯥ ꯂꯩꯕꯤꯔꯝꯒꯦ ꯂꯥꯎ
ꯒ꯭ꯌꯥꯟ ꯇꯥꯗꯦ ꯅꯪꯒꯤ ꯋꯥꯁꯤꯡꯁꯤ
ꯑꯣ ꯅꯪ ꯃꯩꯇꯩ ꯂꯣꯟ ꯐꯪꯗ꯭ꯔꯕꯣ
ꯅꯪꯒꯤꯗꫭ ꯐꯖꯟ ꯇꯥꯗꯦꯕ ꯅꯪ ꯋꯥ ꯈꯨꯉꯥꯡꯗꯣ
ꯁꯥ ꯁꯥ
ꯁꯑꯣ ꯀꯩꯗꯧꯔꯦ ꯍꯥꯏꯕꯗꯣ
ꯑꯗꯨ ꯂꯩꯔꯝꯒꯦ ꯂꯥꯛꯑꯣ ꯍꯥꯏꯕ ꯊꯣꯡꯉꯨ ꯂꯥꯛꯑꯣ ꯍꯥꯏꯕ
ꯎꯝ ꯉꯝꯃꯣꯏ ꯑꯩꯗꯤ
ꯑꯗꯨꯗꯤ ꯆꯥꯔꯣꯂꯥꯎ
ꯆꯥꯕꯁꯨ ꯂꯥꯛꯅꯤꯡꯗꯤ
ꯑꯣꯏꯔꯔꫭꯏ ꯑꯗꯨꯗꯤ ꯇꯨꯃꯤꯟ ꯂꯩꯌꫭ ꯅꯌꯨꯝꯗꯨꯗ
ꯅꯪ ꯅꯨꯄꯤꯒ ꯆꯥꯕ ꯆꯠꯂꯣ
ꯅꯪꯅꯤꯅꯦ ꯑꯗꯨꯕꯨꯗꯤ
ꯅꫭꯏ ꯅꯨꯄꯤꯒ ꯕꫭꯜꯒ ꯁꯥꯟꯅꯃꯤꯟꯅꯩꯀꫭ ꯃꯤ ꯃꯥꯆꯥ ꯁꯤꯡꯗꯤ
ꯅꯪ ꯑꯣꯏꯕꯒꯤꯅꯤꯅꯦ ꯍꯥꯏꯔꯤꯁꯦ
ꯃꯤ ꯃꯆꯥ ꯃꯤ ꯃꯆꯥꯁꯤꯡꯗꯤ ꯕꫭꯜ ꯁꯥꯅꯩꯀꫭ ꯅꯨꯄꯤꯒ
ꯕꯣꯜ ꯁꯥꯟꯅꯗ꯭ꯔꯗꯤ ꯀꯩ ꯁꯥꯟꯅꯧ ꯍꯥꯏꯅꯣ
ꯑ
ꯅ ꯅꯪꯒ ꯆꯍꯤ ꯃꯥꯅꯕ꯭ꯔꯥ ꯑꯗꯨ ꯅꯨꯄꯤꯗꯣ ꯑꯉꯥꯡ ꯑꯣꯏꯕ꯭ꯔꯥ
ꯎꯝ
ꯑꯩꯈꯣꯏꯗꯒꯤꯗꯤ ꯍꯜꯂꯝꯅꯤꯗ ꯎꯝ
ꯕꯣ ꯕꯣꯜ ꯕꯣꯜꯗꯣ ꯁꯥꯟꯅꯗ꯭ꯔꯗꯤ ꯀꯩ ꯁꯥꯟꯅꯧ ꯍꯥꯏꯅꯣ
ꯁꯥꯟꯅꯅꯤꯡꯕ ꯁꯥꯟꯅꯧ ꯁꯟꯅꯅꯤꯡꯕ ꯁꯟꯅꯧ
ꯂꯥꯋꯣ ꯁꯅꯥꯒꯦ ꯅꯪꯒ
ꯅꯪꯒꯗꯤ ꯁꯟꯅꯅꯤꯡꯗꯦ
ꯀꯩꯒꯤ
ꯍꯥꯥ
ꯌꯦꯅꯦ ꯇꯨꯕꯨ
ꯈꯪꯉꯣꯏꯅꯦ ꯃꯤ ꯀꯅꯥꯝ ꯈꯪꯉꯣꯏꯅꯦ
ꯌꯨꯝ ꯄꯥꯜꯂꯣꯗ ꯅꯪ ꯁꯨ ꯅꯨꯄꯤ ꯊꯤꯈ꯭ꯔꯣꯗ
ꯅꯪ ꯂꯩꯖꯤꯕꯨ ꯀꯩꯒꯤ ꯀꯤꯔꯨꯅꯤ
ꯅꯨꯄꯤ ꯊꯤꯔ‌ꯣꯅ
ꯁꯅꯒꯦ ꯂꯥꯑꫭ ꯁꯅꯒꯦ ꯂꯥꯑꫭ
ꯇꯥꯕ꯭ꯔꯥ
ꯇꯥꯏ
ꯅꯣꯏꯒꯤ ꯁ
ꯅꯪꯒꯤꯗꯣ ꯑꯃꯨꯛ ꯐꯖꯅ ꯇꯥꯡꯅꯤ ꯑꯃꯨꯛ ꯐꯖꯅ ꯇꯥꯔꯔꯣꯏ
ꯅꯪꯒꯤ ꯅꯦꯇꯋꯥꯛ ꯅꯅꯦ ꯌꯥꯗꯦ
ꯅꯠꯇꯦ ꯐꯣꯟꯗꯣ ꯅꯪ ꯐꯖꯅ ꯄꯥꯏꯗꯕꯒꯤꯅꯤ
ꯄꯥꯏꯔꯤꯁꯤꯗꯤ ꯅꯥꯀꫭꯡꯗꯅꯦ ꯊꯝꯃꯥꯒ ꯉꯥꯡꯏꯖꯦ
ꯍꯧꯖꯤꯛ ꯑꯃꯨꯛ ꯇꯥꯏꯌꯦ ꯉꯁꯥꯏ ꯑꯃꯨꯛ ꯇꯥꯗꯦ ꯄꯥꯡꯉ ꯅ ꯁꯦꯠ ꯊꯥꯖꯜꯂꯛꯑꯗꯤ ꯑꯁꯁ꯭ꯁ
ꯑꯁ ꯂꯩꯥꯏꯍꯧ ꯇꯧꯒꯦ ꯇꯧꯋ‌ꯦ
ꯑꯁ ꯇꯧꯑ‍ꯣ ꯂꯥꯏꯍꯧ ꯇꯧꯑ‌ꯣ
ꯅꯪꯂꯛ ꯅꯪ ꯁꯦꯕꯥ ꯇꯧꯕ ꯂꯥꯛꯑꯣ ꯑꯗꯨꯗꯤ
ꯅꯔꯣ ꯅꯔꯣ ꯋꯤꯁꯇ
ꯁꯤ ꯑ
ꯌ
ꯆꯩ ꯂꯥꯛꯀꯅꯤ ꯀꯣ ꯅꯔꯣ ꯅꯔꯣ ꯀꯥꯏ
ꯅꯔꯥꯅꯤ ꯁꫭꯏꯗꯕꯤꯗ